ꯑꯣ ꯑꯩꯅ ꯇꯧꯕꯗ ꯀꯃꯥꯏꯅ ꯇꯧꯅꯣ ꯈꯪꯗꯦ ꯅꯪ ꯕꯤꯖꯤ ꯂꯩꯅ ꯍꯥꯏꯕ ꯋꯥꯅꯦ
ꯑꯩ ꯀꯅꯥꯝꯇ ꯋꯥꯔꯤ ꯁꯥꯟꯅꯗꯦꯕꯗꯤ ꯁꯥꯟꯅꯗꯦꯕ ꯅꯪ ꯊꯝꯈꯤꯕꯗꯣ ꯑꯌꯨꯛꯇꯪ ꯇꯧꯔꯛꯄ ꯉꯥꯏꯔꯒ ꯃꯥꯒꯤ ꯑꯦꯞꯁꯇꯨꯗ ꯆꯪꯉꯥꯏꯕꯅꯦꯕ
ꯎꯝ ꯑꯩꯅ ꯅꯝꯕꯔ ꯅꯝꯕꯔꯗꯣ ꯁꯣꯏꯔꯥ ꯈꯪꯗ꯭ꯔꯦ ꯑꯗꯨꯗꯤ ꯀ꯭ꯂꯥꯁ ꯏꯂꯚꯦꯟ ꯇꯨꯋꯦꯜꯕ ꯀꯥꯏ ꯊꯝꯃꯝꯒꯦ ꯑꯣ
ꯑꯩ ꯑꯩꯁ ꯑꯩꯆ ꯁꯤꯗ ꯇꯧꯔꯝꯃꯦ
ꯑꯣꯃ
ꯒꯥꯔꯤꯒꯤꯗꯣ ꯅꯪꯗꯤ ꯀꯥꯏ ꯇꯝꯃꯛꯑꯦ
ꯑꯩꯅ ꯆꯉꯥꯡꯉꯩꯗ ꯍꯕꯥꯠꯇ
ꯎꯝ ꯁꯥꯔ ꯀꯨꯝꯃꯨꯠꯇꯣ ꯈꯪꯕ꯭ꯔ
ꯈꯪꯉꯤ ꯕꯥꯏꯌꯣꯒꯤꯗꯣ ꯅꯠꯇ꯭ꯔꯣ
ꯀꯦꯃꯤꯁꯇ꯭ꯔꯤ ꯇꯀꯣꯗꯣ
ꯑꯣꯀꯦ ꯃꯤꯁꯇꯔꯤ ꯀꯨꯝꯕ ꯂꯥꯛꯑꯣꯕ ꯕꯥꯏꯑꯣꯒꯤꯁꯨ ꯀꯨꯝꯕꯣꯟꯗ ꯑꯃ ꯌꯥꯔꯝꯃꯦ ꯑꯗꯨꯒꯤꯗꯤ
ꯎꯝ ꯀ
ꯍꯥ ꯑꯣ ꯅꯣꯏꯏ ꯇꯔꯣ ꯑꯣ
ꯑ ꯁꯔ ꯀꯨꯝꯃꯠꯇꯣ ꯃꯥꯅ ꯑꯣꯏꯅꯅꯤꯄꯤꯗꯣ
ꯑꯥ
ꯏꯗꯣꯝ ꯁꯥꯕꯨꯗꯤ ꯊꯣꯛꯑꯦ ꯑꯗꯣ ꯑꯗꯨꯝ ꯁꯤꯆꯦ ꯀꯧꯋꯦꯕ
ꯑꯣ ꯁꯥꯔꯀꯨꯝꯕ ꯇꯥꯛꯄ ꯑꯗꯨꯝ ꯅꯨꯡꯉꯥꯏꯕꯅꯦ ꯅꯣꯠꯁ ꯐꯖꯅ ꯄꯤꯌꯦ ꯃꯥ
ꯎꯝ ꯍꯩ ꯍꯩꯕꯅꯦ ꯃꯥ ꯄꯤꯕ ꯑꯟꯁꯔꯗꯣ ꯀꯦꯞꯀꯤ ꯑꯗꯨꯅꯪꯗꯤ ꯁꯤꯖꯤꯁ ꯀ ꯁꯅꯕ
ꯑ ꯑꯗꯨ ꯈꯔꯤ ꯌꯦ ꯀꯧꯗꯦꯗ
ꯑ
ꯑꯩꯈꯣꯏꯒꯤꯁꯦ ꯁꯨꯃꯥꯏꯅ ꯇꯧꯋꯦꯕ ꯎꯝ ꯃꯣꯏꯒꯤꯗꯤ ꯀꯩꯅꯣ ꯍꯥꯏꯗꯕ ꯁꯦꯃꯤꯁꯇꯔ ꯑꯦꯛꯖꯥꯝꯅ ꯍꯥꯏꯌꯦꯕꯀꯣ ꯑꯣ ꯁꯦꯃꯤꯁꯇꯔ ꯑꯦꯛꯖꯥꯝ ꯇꯧꯕ ꯈꯨꯗꯤꯡꯒꯤ ꯑꯣꯖꯥꯁꯦ ꯁꯤꯜꯂꯦꯕꯀꯣ ꯁꯞꯖꯦꯛ ꯑꯃꯃꯝꯒꯤ
ꯑꯥ
ꯍꯣꯏ ꯁꯦꯃꯤꯁꯇꯔ ꯑꯃꯃꯝꯒꯤ ꯌꯧꯔꯛꯄꯒꯤꯗꯨꯗ ꯁꯞꯖꯦꯛ ꯑꯃꯇꯪꯗ ꯑꯣꯖꯥ ꯑꯍꯨꯝꯅꯔ ꯀꯅꯣꯝ ꯇꯥꯛꯄꯅꯦ ꯀꯥꯎꯔꯛꯑꯦ ꯑꯗꯨꯃꯥꯏꯅ ꯐꯤꯖꯤꯛꯁꯇ ꯑꯣꯖꯥ ꯑꯍꯨꯝ ꯅꯠꯇ꯭ꯔꯒ ꯃꯔꯤꯔ ꯑꯗꯨꯃꯥꯏꯅ ꯇꯥꯛꯑꯦꯕꯀꯣ ꯑꯗꯨꯅ ꯑꯃꯨꯛꯃꯨꯛ ꯔꯥꯎꯟ ꯆꯠꯂꯛꯄꯗ ꯁꯥꯔ ꯀꯨꯝꯃꯣꯛ ꯌꯥꯎ ꯊꯣꯛꯄ ꯀꯥꯟꯗ ꯅꯨꯡꯉꯥꯏ ꯀꯦꯃꯤꯁꯇ꯭ꯔꯤꯒꯤ ꯑꯣꯖꯥꯁꯤꯡꯁꯦ ꯑ ꯀꯌꯥ ꯏꯪ ꯏꯪ ꯂꯥꯎꯕꯁꯦ ꯈꯔ ꯌꯥꯎꯗꯕ ꯍꯥꯏꯇꯥꯔꯦ ꯁꯥꯏ ꯀꯤꯔꯟꯗꯅ ꯑꯃꯒ ꯂꯩꯌꯦꯕꯀꯣ ꯃꯥꯁꯨ ꯏꯪ ꯏꯪ ꯂꯥꯎꯋꯦ ꯑꯗꯨꯒ ꯀꯣꯟꯅ ꯆꯪꯉꯛꯄ ꯑꯩꯈꯣꯏꯅ ꯇꯨꯌꯦꯜꯞ ꯇ ꯃ ꯀꯥꯟꯗ ꯆꯪꯉꯛꯄ ꯁꯥꯔ ꯑꯃꯨ ꯃꯆꯥꯅ ꯑꯃꯒ ꯌꯥꯎꯋꯦ ꯃꯥꯁꯨ ꯅꯨꯡꯉꯥꯏ ꯑꯁ ꯁꯥꯊꯤꯕꯁꯨ ꯌꯥꯝ ꯌꯥꯎꯖꯥꯠꯅꯤ ꯀ꯭ꯂꯥꯁꯔꯨꯝꯗ ꯎꯏꯕꯒꯤꯅꯦ ꯅ ꯅꯨꯄꯥ ꯑꯃꯒꯤ ꯀꯩꯅꯣꯗꯣ ꯕꯣꯏꯗꯣ ꯊꯣꯛꯂꯛꯑꯣꯅ ꯃꯌꯥꯝ ꯃꯃꯥꯡꯗ ꯊꯣꯛꯍꯜꯂꯛꯑꯒꯅꯦ ꯅꯣꯠꯁꯨ ꯁꯤꯟꯗꯕ ꯌꯥꯗꯦꯕꯀꯣ ꯑꯗ ꯅꯣ ꯆ ꯁꯤꯜꯂꯝꯗ꯭ꯔꯕ ꯃꯥꯁꯦ ꯕꯣꯏꯁꯨ ꯄꯣꯔꯛꯑꯝꯗ꯭ꯔꯕ ꯕꯣꯏꯁꯦ ꯌꯥꯟꯁꯤꯟꯅꯕ ꯌꯥꯗꯦꯅ ꯍꯥꯏꯕꯅꯦꯕ ꯑꯣꯖꯥ ꯑꯃꯃꯝꯒꯤꯝ ꯊꯝꯃꯣꯅ ꯍꯥꯏꯕꯀꯣ ꯃꯥꯗꯤ ꯕꯣꯏꯁꯨ ꯄꯣꯔꯛꯍꯧꯗ꯭ꯔꯕꯖꯥꯠꯅꯤ ꯌꯥꯟꯖꯟꯅꯕ ꯑꯝꯗ ꯃꯥꯗꯤ ꯐꯥꯛꯇꯣꯛꯑꯀꯥꯟꯗ ꯊꯝꯃꯒ ꯃꯥꯁꯦ ꯎꯏꯕꯀꯣ ꯑꯁ ꯃꯌꯥꯝ ꯃꯃꯥꯡꯗ ꯄꯨꯊꯣꯛꯑꯒꯅꯤ ꯃꯃꯥꯏꯕꯣꯏꯗꯣ ꯁꯦꯒꯥꯏꯔꯒꯅꯤ ꯃꯃꯥꯏꯗꯣ ꯑꯗꯨ ꯂꯪꯗꯅꯨ ꯂꯥꯛ ꯅꯨꯡꯉꯥꯏꯕꯤꯗ ꯆꯥꯔꯦ ꯑꯣꯖꯥꯗꯤ ꯁꯥꯊꯤ ꯁꯥꯊꯤꯕ ꯌꯥꯝ ꯌꯥꯎꯋꯦ
ꯋꯥ
ꯍꯜꯂꯣ ꯇꯥꯈꯤꯗꯕꯣ
ꯑꯥ ꯄꯞꯄ ꯇꯥꯠꯂ ꯅꯪꯅ ꯎ ꯅꯪꯒꯤ ꯅꯨꯡꯉꯥꯏꯇꯕ ꯃꯥꯜ
ꯎꯝ ꯅꯦꯠ ꯅꯨꯡꯉꯥꯏꯔꯝꯃꯔꯣꯏ ꯁꯨꯝ ꯀꯥꯟꯁꯤꯗ ꯍꯦ ꯋꯥꯏꯐꯥꯏꯁꯦ ꯀꯩꯅꯣꯝ ꯇꯧꯋꯦ ꯍꯥꯏꯕ꯫ ꯎꯝ꯫ ꯋꯥꯔꯤꯁꯦ ꯆꯞ ꯂꯦꯞꯄꯤꯁ ꯌꯦꯉꯣ꯫
ꯅꯣꯏꯔꯨꯛ ꯐꯤ ꯁꯥꯕ꯭ꯔꯥ꯫
ꯐꯤ ꯑꯩꯈꯣꯏ ꯃꯥ ꯁꯥꯏ꯫ ꯀꯨꯏꯅ ꯑꯩꯈꯣꯏ ꯀꯣꯟꯗꯣ ꯑꯩꯈꯣꯏ ꯃꯥꯕꯣꯛꯈꯣꯏꯗ ꯊꯝꯗꯣꯛꯎꯔꯦꯕꯀꯣ꯫ ꯑꯩꯈꯣꯏ ꯂꯝꯗꯣ ꯆꯤꯟꯕꯥꯏ ꯍꯟꯗꯛꯇ ꯑꯃꯨꯛ ꯄꯣꯔꯛꯄ꯫ ꯄꯨꯔꯛꯄꯗ ꯉꯥꯏꯔꯤꯌꯦ ꯃꯥ ꯑꯥ ꯊꯥꯏꯅꯉꯩꯗꯒꯤ ꯂꯩꯁꯥꯔꯤꯉꯩꯗꯒꯤ ꯑꯩꯈꯣꯏ ꯃꯥꯕꯨꯗꯤ꯫ ꯐꯤ ꯌꯥꯝ ꯁꯥꯔꯛꯑꯦꯕ꯫
ꯑ꯫
ꯃꯣꯝꯄꯥꯛ ꯐꯤꯗꯛꯇꯒ ꯊꯥꯏꯅꯉꯩꯒꯤ ꯃꯦꯆꯤꯟꯅꯒ ꯏꯝꯕꯣꯏꯗ꯭ꯔꯤ ꯇꯧꯕꯗꯣ꯫ ꯑꯗꯨꯁꯨ ꯇꯧꯋꯦꯗ꯫ ꯃꯣꯝꯄꯥꯛ ꯐꯤꯗꯛꯁꯨ ꯁꯥꯔꯦ ꯑꯗꯒꯤ ꯃꯥꯗꯤ ꯀꯥꯡꯒꯟꯁꯨ ꯁꯥꯔꯛꯑꯦ ꯍꯥꯏꯅꯦ ꯀꯣꯟꯗ꯫
ꯀꯃꯥꯏ ꯁꯔꯤꯕ ꯑꯗꯨꯗꯗꯤ꯫
ꯑ ꯀꯥꯡꯒꯟꯁꯦ ꯑꯗꯨꯝ ꯃꯇꯦꯛ ꯃꯇꯦꯛꯅ ꯑ ꯃꯇꯦꯛ ꯃꯇꯦꯛ ꯁꯝꯃꯤꯅꯀꯣ꯫ ꯑꯗꯣ ꯃꯥꯅ ꯁꯥꯕꯅꯦ ꯀꯥꯏꯅ ꯀꯥꯡꯒꯟꯒ ꯃꯥꯅ ꯂꯨꯍꯣꯡꯉꯛꯄꯗ ꯄꯣꯔꯛꯑꯦꯕ꯫ ꯀꯥꯡꯈꯟ ꯑꯉꯧꯕ ꯀꯥꯡꯈꯟꯁꯨ ꯁꯥꯔꯛꯑꯦꯌꯦ꯫ ꯔꯥꯅꯤꯁꯨ ꯁꯥꯔꯛꯑꯦꯌꯦ ꯈꯪꯗꯦ ꯃꯈꯜ ꯃꯈꯜ ꯌꯥꯝ ꯍꯥꯏꯕꯅꯤꯅꯦ ꯃꯥꯗꯤ ꯂꯣꯏ꯫ ꯁꯨꯅ ꯁꯥꯔꯛꯑꯦꯅ ꯑꯗꯨꯅ ꯃꯥꯅ ꯌꯨꯝ ꯌꯧꯔꯛꯑꯀꯥꯟꯗ ꯃꯥꯅ ꯐꯤ ꯁꯥꯅꯤꯡꯅꯤꯡꯕꯒꯤꯕ꯫ ꯃꯥ ꯑꯃꯨꯛ ꯑꯣꯐꯤꯁ ꯀꯥꯕꯒꯤ ꯐꯤ ꯁꯥꯕꯩ ꯃꯇꯝꯗꯤ ꯑꯃꯨꯛ ꯂꯩꯇꯕ꯫ ꯑꯣ ꯀꯣꯟ ꯎꯝ ꯑꯦꯂꯦꯛꯇ꯭ꯔꯤꯁꯤꯇꯤ ꯗꯤꯄꯥꯔꯠꯃꯦꯟꯗ꯫ ꯍꯧꯖꯤꯛꯒꯩꯅꯣ ꯍꯟꯇꯛ꯫ ꯍꯥꯟꯗꯛ ꯀꯩꯅꯣꯃꯃꯨꯛ ꯀꯥꯔꯦ ꯃꯥꯗꯣ ꯀꯔꯤꯕ ꯄ꯭ꯔꯃꯣꯁꯟꯗꯣ ꯍꯦ꯫ ꯀꯥꯎꯔꯤꯁꯦ ꯌꯦꯡꯌꯨ ꯄ꯭ꯔꯃꯣꯁꯟ ꯀꯥꯔꯦ ꯗꯤ ꯖꯤ ꯑꯦꯝ ꯌꯧꯔꯦ꯫
ꯑꯥ꯫
ꯑꯦꯁꯣꯅꯦꯕꯨꯗꯤ ꯆꯪꯕꯅꯤꯗ ꯑꯩꯈꯣꯏ ꯄꯗꯤ ꯑꯣꯖꯥꯅꯦ꯫
ꯒꯣꯃꯦꯟꯒꯤ꯫
ꯅꯠꯇꯦ ꯄꯥꯔꯏꯕꯦꯠꯀꯤ꯫
ꯑ꯫
ꯑꯗꯨꯅ ꯍꯟꯗꯛꯇꯣ ꯃꯨꯛ ꯑꯍꯨꯝꯅꯦ꯫
ꯍꯦꯄꯤꯒ
ꯅꯨꯄꯤ ꯑꯅꯤ ꯅꯨꯄꯥ ꯑꯃ ꯑꯩꯅ ꯌꯥꯏꯃ꯫
ꯑꯩꯁꯨ ꯌꯥꯏꯃꯅꯦ꯫
ꯑꯣ ꯅꯣꯏꯒꯤꯅ ꯅꯨꯄꯤ ꯀꯌꯥꯅꯣ ꯅꯨꯄꯥ ꯀꯌꯥꯅꯣ꯫
ꯅꯨꯄꯥ ꯑꯍꯨꯝ ꯅꯨꯄꯤ ꯑꯩꯅꯃꯨꯛ꯫
ꯅꯥ ꯅꯪ ꯅꯥꯊꯟꯗ꯫
ꯎꯝ꯫
ꯑꯣ ꯌꯥꯝ ꯂꯨ ꯇꯧꯔꯝꯅꯤꯌꯦ꯫
ꯀꯗ ꯗꯩꯅꯣꯗ ꯁꯨꯝ ꯆꯥꯞ ꯃꯥꯟꯅꯩꯏꯄꯣꯅꯤꯗ꯫ ꯍꯣꯏ ꯑꯩꯅ ꯍꯥꯏꯕꯕꯨꯗꯤ ꯈꯔ ꯁꯠ ꯁꯠꯄꯤꯒꯜꯂꯦ꯫
ꯎ
ꯑꯇꯩꯩꯅ ꯍꯥꯏꯕ ꯄꯤꯗ꯭ꯔꯁꯨ꯫
ꯅꯣꯏꯗꯥ ꯍꯣꯏꯅ ꯅꯪꯅ ꯈꯤꯇꯪꯒ ꯀꯩꯅꯣ ꯇꯧꯕꯗꯒ꯫ ꯐꯨꯕꯒ ꯊꯧꯕ꯭ꯔꯣ꯫
ꯇꯧꯗꯦꯗ ꯑꯗꯨꯕꯨꯗꯤ꯫
ꯑꯣ꯫ ꯑꯩꯅ ꯑꯩꯒꯤꯗꯤ ꯏꯆꯦꯗꯪ ꯂꯩꯕꯅꯤꯅꯀꯣ ꯑꯗꯨꯗ꯫ ꯃꯊꯛꯇ ꯏꯌꯥꯝꯕ ꯑꯃ ꯂꯩꯕꯗꯣ ꯑꯩ ꯏꯕꯨꯡ ꯍꯥꯏꯕ ꯑꯩ ꯏꯕꯨꯡ ꯑꯃ ꯂꯩꯕꯗꯣ꯫ ꯀꯃꯥꯏꯅ ꯇꯧꯕꯅꯣꯗꯣ ꯈꯪꯗꯕ ꯑꯗꯨꯒꯤ ꯏꯃꯥꯟꯅꯕꯤꯈꯩꯗꯒ ꯍꯪꯉꯤ꯫ ꯏꯆꯦ ꯂꯩꯕꯁꯦ ꯅꯨꯡꯕꯨꯗꯤ ꯅꯨꯡꯉꯥꯏꯌꯦꯕꯀꯣ꯫
ꯨꯒꯅꯤ ꯄꯤ ꯑꯣꯏꯣꯏꯕ ꯑꯩ ꯋꯥꯗ ꯁꯨ ꯇꯧ ꯅꯨꯡꯉꯥꯏꯕꯅꯦ
ꯑꯧ ꯅꯨꯡꯉꯥꯏ ꯑꯁ ꯑꯗꯨ ꯁꯥꯎꯔꯛꯑꯗꯤ ꯁꯥꯊꯤꯑ
ꯑꯣ ꯍꯖꯗꯤ ꯌꯕꯥꯂꯕꯨꯣ
ꯄꯥꯟꯖ
ꯎꯝ ꯅꯁ ꯀꯩꯁꯧ ꯇꯧꯒꯦ
ꯊꯕꯛ ꯇꯧꯗ꯭ꯔꯤꯗ ꯁꯥꯇ꯭ꯔ ꯑꯣꯏꯔꯤ
ꯃꯥꯁꯨ ꯑꯦꯝ ꯑꯦ ꯇꯧꯔꯤꯔꯕ
ꯃꯥꯁꯇꯔ ꯂꯣꯏꯈꯤꯕ ꯀꯨꯏꯔꯦ ꯃꯥ ꯃꯥꯁꯇꯔ ꯂꯣꯏꯔꯦ ꯕꯤ ꯑꯦꯗꯁꯨ ꯑꯃꯨꯛ ꯂꯣꯏꯔꯦ
ꯑꯥ
ꯑꯗꯨꯃꯥꯏꯅ ꯇꯧꯋꯤ
ꯅꯣꯏ ꯅ ꯄꯔꯤ ꯀ꯭ꯔꯥꯁꯁꯤꯦꯗ
ꯑꯣ ꯃꯥꯁꯨ ꯒ꯭ꯔꯦꯖꯨꯋꯦꯁꯟ ꯇꯝꯃꯦ ꯍꯟꯗꯛ ꯁꯦꯀꯦꯟ ꯁꯦꯃꯤꯁꯇꯔ ꯂꯣꯏꯔꯀꯥꯟꯗ ꯌꯨꯝꯗ ꯁꯨꯇꯤ ꯊꯣꯛꯂꯛꯏ
ꯃ ꯋꯥꯝ ꯇꯝꯕ
ꯑꯥ ꯗꯦꯜꯂꯤꯗ ꯇꯝꯃꯦ ꯗꯦꯜꯂꯤ ꯌꯨꯅꯤꯕꯔꯁꯤꯇꯤꯗ
ꯆꯥꯎꯔꯦꯅ ꯑꯗꯨꯝ ꯀꯣꯜ ꯍꯥꯏꯐꯦꯠ ꯍꯥꯏꯐꯦꯠ ꯏ ꯃꯥꯟꯅꯕ ꯃꯥꯜꯂꯦ
ꯃꯥꯒꯛ ꯑꯩꯔꯒꯗꯤ ꯆꯍꯤ ꯑꯅꯤ ꯈꯛꯇꯪ ꯀꯥꯟꯅꯩꯑꯕꯀꯣ ꯑꯩꯈꯣꯏ ꯆꯦꯒꯛꯑꯔꯒꯗꯤ ꯆꯦ ꯆꯍꯤ ꯌꯥꯝ ꯀꯥꯟꯅꯩ ꯆꯍꯤ ꯃꯉꯥ ꯀꯥꯟꯅꯩ ꯅꯅꯤ ꯆꯌꯦ ꯀꯌꯥ ꯀꯌꯥ ꯀꯅꯥꯒꯦ
ꯑꯣ ꯀꯁꯨ ꯍꯥꯏꯕ ꯗꯉ ꯏ ꯃꯔꯅꯁꯤ ꯇꯔꯏ ꯈ ꯀꯥꯏꯒꯤ ꯃꯅꯤꯗ ꯍꯥ ꯇꯨꯍꯥꯡꯗ ꯏꯍꯥꯡꯗ ꯃꯤ ꯃꯃꯥꯡꯉꯅꯦ ꯄꯨꯔꯥ ꯀꯩꯅꯣꯗꯅꯦ ꯁꯟꯗꯣꯛꯑ ꯑꯗꯨꯏꯗꯣ ꯃꯤ ꯑꯗꯨꯒꯤ ꯅꯨꯄꯤꯒꯤꯗꯣ ꯀꯔꯤꯒꯤ
ꯊꯠꯄꯁꯤ
ꯍꯃ ꯀ ꯆꯔꯁꯤ ꯂꯕꯨ ꯆꯥꯏ ꯌ ꯦꯀꯥꯎ ꯆꯕ ꯂꯅꯤꯕ ꯑꯩꯗꯤ ꯒꯦꯞ ꯀꯌꯥꯃꯅꯣ ꯈꯪꯗꯦ ꯑꯣꯣꯏꯖꯥꯈꯩꯒ
ꯃꯅꯤꯛꯇ ꯄꯨ ꯃꯤ ꯇꯕ
ꯂ
ꯍꯜꯂꯣ ꯑꯣꯃꯨꯛ ꯇꯥꯔꯨꯗ꯭ꯔꯕ ꯑꯩꯗꯣ
ꯑꯩꯈꯣꯏ ꯖꯋꯥꯣꯏꯒꯤꯗꯤ ꯒꯤꯐ ꯀꯌꯥ ꯂꯩꯅꯣ ꯈꯪꯗꯦ ꯃꯥꯗꯤ ꯅꯨꯄꯤꯒ ꯊꯤꯑꯦꯗ ꯃꯆꯥꯅꯤ ꯂꯩ
ꯑꯣ ꯑꯗꯨ ꯅꯣꯏ ꯏꯅꯥꯎ ꯈ꯭ꯋꯥꯏ ꯇꯣꯟꯝ ꯇꯣꯝꯕꯗꯨꯗꯤ ꯃꯥꯗꯤ ꯀ꯭ꯂꯥꯁ ꯀꯌꯥ ꯀꯥꯔꯒꯦ ꯑꯗꯨꯗꯤ
ꯏꯇꯣꯟ ꯇꯣꯡꯧꯕꯅ ꯑꯦꯠ ꯀꯥꯔꯦ ꯑꯩ ꯏꯁꯥꯗ ꯂꯩꯕꯗꯨꯅ ꯌꯥꯏ
ꯑꯣ ꯃꯥꯅ ꯀ꯭ꯂꯥꯁ ꯀꯌꯥ ꯀꯥꯔꯕ
ꯑꯩꯈꯣꯏ ꯇꯥꯔꯣ
ꯑ
ꯃꯥꯗꯤꯕꯤ ꯑꯣ ꯑꯗꯨꯅ ꯅꯥꯏꯟ ꯀꯥꯔꯦ ꯑꯗꯩ ꯏꯇꯣꯟꯇꯣꯝꯕꯗꯨꯅ ꯑꯩꯠ ꯀꯥ
ꯑꯣ ꯑꯗꯨꯒ ꯅꯪꯒꯤ ꯃꯊꯛꯁꯤꯅ
ꯅꯨꯄꯤ ꯆꯦꯔꯦ ꯃꯥꯗꯤ ꯀꯦꯃꯦꯔꯥꯃꯦꯟ ꯑꯣꯏꯌꯦꯦ
ꯑꯁ ꯌꯥꯝ ꯐꯩꯅꯦ ꯌꯨꯝꯗ ꯀꯦꯃꯦꯔꯥ ꯃꯦꯟ ꯑꯃ ꯂꯩꯕꯗꯣ ꯑꯁ ꯀꯩꯅꯣꯝ ꯇꯧꯕꯗꯣ ꯐꯣꯇꯣ ꯀꯥꯞꯊꯣꯛ ꯀꯥꯞꯁꯤꯟꯒꯦ
ꯀꯩꯅꯣꯒꯤ ꯂꯨꯍꯣꯡꯕꯒꯩ ꯑꯗꯨꯝ ꯀꯥꯞꯄ ꯆꯠꯂꯦ
ꯑꯣ ꯑꯗꯨꯗꯤ ꯑꯁ ꯍꯌꯦꯡꯋꯥꯏ ꯑꯩꯈꯣꯏꯒꯤꯁꯨ ꯊꯧꯗꯣꯛ ꯊꯧꯔꯝ ꯇꯧꯔꯗꯤ ꯅꯣꯏ ꯇꯥꯛꯇ ꯍꯥꯏꯔꯛꯄ ꯌꯥꯔꯅꯤꯅꯦ
ꯍꯥꯏꯔꯣ
ꯍꯥꯏꯔꯛꯀꯦ ꯍꯥꯏꯔꯛꯈꯤ ꯎꯝ ꯅꯣꯏꯗꯤ ꯁꯨꯇꯤ
ꯑꯈꯣꯏꯔꯣ ꯑꯩꯈꯣꯏ ꯍꯟꯗꯛ ꯑꯦꯛꯖꯥꯝ ꯂꯣꯏꯔꯅꯤ ꯈꯣꯂꯥꯑꯅꯤ
ꯎꯝ
ꯅꯣꯡꯃ ꯃꯥ ꯊꯦꯡꯅꯖꯤ ꯅꯣꯏ ꯆꯦꯗꯤ ꯈꯪꯅꯕ ꯈꯣꯠꯄ ꯑꯝꯇ ꯂꯩ ꯂꯩꯇ꯭ꯔꯣ
ꯂꯩ ꯃꯇꯝ ꯈꯔ ꯋꯥꯠꯈꯤꯅꯦ ꯋꯥꯠꯂꯤꯑꯥꯅ ꯈꯥ ꯂꯩꯔꯒ ꯇꯧꯁꯦꯅ ꯃꯣꯏ
ꯍꯥꯏꯅ ꯁꯤꯡꯅꯩꯔꯕ
ꯍꯥꯏꯅ ꯁꯤꯡꯅꯗꯦ
ꯑꯣ ꯁꯨꯝ ꯃꯥꯕꯅꯤ ꯈꯥꯡꯅꯖꯕ ꯎꯝ ꯅꯣꯏꯆꯦꯗꯤ ꯐꯤ ꯀꯩ ꯀꯩ ꯁꯥꯕ꯭ꯔꯣ
ꯁꯥꯗꯦ ꯏꯕꯥꯅꯤꯃꯛ ꯑꯃꯐꯧ ꯁꯥꯗꯦꯕꯀꯣ ꯑꯩꯈꯣꯏꯗꯣ ꯑꯉꯥꯡ ꯑꯣꯏꯔꯤꯉꯩꯅꯦ ꯌꯨꯝꯗꯩ ꯀꯣꯛ ꯌꯨꯝꯗ ꯀꯣꯟ ꯂꯩꯔꯛꯇꯕꯅꯤꯅ ꯑꯗꯒꯤ ꯑꯩꯈꯣꯏ ꯌꯨꯝꯗꯣ ꯆꯤꯟꯕ ꯑꯗꯨꯒꯤ ꯑꯩꯈꯣꯏ ꯁ꯭ꯋꯥꯏꯖꯦ ꯌꯥꯝ ꯆꯤꯜꯂꯦꯕꯀꯣ ꯑꯗꯨꯒꯤ ꯀꯣꯟ ꯂꯩꯇꯕ ꯑꯗꯨꯒ ꯑꯩꯅ ꯑꯉꯥꯡ ꯑꯣꯏꯔꯤꯀꯥꯟꯗꯕꯨꯗꯤ ꯑꯩꯈꯣꯏ ꯃꯕꯣꯛꯍꯣꯏꯗ ꯀꯩꯗ ꯆꯠꯄꯗꯕꯨꯗꯤ ꯑꯗꯨꯝ ꯁꯥꯏꯕꯀꯣ ꯑꯗꯨꯒ ꯆꯨꯝꯅꯒꯤ ꯑꯝ ꯀꯩ ꯍꯥꯏꯅꯤ ꯄ꯭ꯂꯦꯟ ꯑꯣꯏꯕ ꯐꯤꯗꯣ ꯑꯗꯨꯗꯤ ꯁꯥꯕꯗꯤ ꯍꯩꯕ ꯑꯗꯨꯒ ꯃꯣꯏꯔꯥꯡꯕꯤꯒꯨꯝꯕ ꯀꯣꯠꯄꯗꯤ ꯑꯩ ꯑꯝꯇ ꯀꯣꯠꯇ꯭ꯔꯤꯕꯀꯣ ꯑꯗꯨꯅ ꯃꯣꯏꯔꯥꯡꯕꯤꯒꯨꯝꯕ ꯀꯣꯠꯄꯗꯤ ꯍꯩꯇꯦ ꯑꯈꯣꯏ ꯃꯥꯅ ꯑꯩꯈꯣꯏ ꯁꯪꯉꯛꯄ ꯀꯥꯟꯗ ꯁꯨꯇꯤꯒꯨꯝꯕ ꯂꯩꯕ ꯀꯥꯟꯗ ꯍꯦꯛ ꯍꯦꯛ ꯇꯣꯝꯃꯣꯅ
ꯑꯩꯖꯨ ꯃꯣꯏꯔꯥꯡ ꯐꯤꯖꯪ ꯍꯥꯛꯄꯗꯨꯗꯤ ꯍꯩꯇꯦ ꯑꯗꯨꯒ ꯆꯨꯝꯅꯒꯤ ꯀꯩꯅꯣ ꯍꯨꯜꯂꯒ ꯁꯥꯕꯗꯣ
ꯎꯝ ꯀꯩꯝ ꯌꯥꯎꯗꯕꯤꯗ ꯑꯗꯨꯝ ꯂꯪꯗꯣ ꯈꯇꯪ ꯑꯗꯨꯝ ꯍꯨꯟꯕꯗꯣ
ꯍꯣꯏ ꯑꯗꯨꯒ ꯑꯗꯨꯝꯕꯗꯤ ꯍꯩꯌꯦ
ꯑꯣ
ꯑꯗꯣ ꯃꯄꯥꯟ ꯍꯛꯇꯕꯤꯗ ꯃꯄꯥꯟꯗ ꯂꯥꯏꯟ ꯑꯃ ꯆꯠꯄꯗꯣ ꯑꯗꯨꯝꯕꯁꯨ ꯑꯣ ꯑꯍꯥꯏ
ꯍꯣꯏ ꯍꯣꯏ ꯍꯣꯏ ꯑꯗꯨ ꯑꯗꯨ ꯑꯗꯨ ꯍꯣꯏ ꯃꯣꯏꯔꯥꯡꯕꯤ ꯀꯣꯠꯄꯁꯦ ꯑꯝꯇ ꯇꯝꯗ꯭ꯔꯤꯌꯦ ꯈꯣ ꯃꯥꯅ ꯇꯝꯍꯟꯅꯤꯡꯉꯦꯅ ꯍꯥꯏꯌꯦ
ꯇꯝꯊꯣꯛꯑꯣ ꯑꯦꯛꯖꯥꯝ ꯔꯤꯖꯟ ꯉꯥꯏꯕ ꯑꯣꯏꯅ
ꯎꯝ ꯇꯥꯝꯊꯣꯛꯀꯦꯅ ꯈꯜꯂꯤꯅꯦ ꯍꯧꯖꯤꯛ ꯑꯩꯈꯣꯏ ꯐꯅꯦꯛ ꯌꯥꯎꯔꯤꯑꯕꯀꯣ ꯃꯣꯏꯔꯥꯡꯕꯤ ꯀꯣꯠꯄꯗ ꯃꯨꯀꯥꯅ ꯐꯦꯟꯕ ꯑꯗꯨ ꯐꯅꯦꯛ ꯑꯗꯨ ꯂꯣꯏꯔꯀꯥꯟꯗ ꯑꯩꯈ ꯃꯥꯅ ꯃꯥ ꯔꯥꯅꯤ
ꯔꯥꯅꯤꯔ ꯋꯥꯡꯈꯩꯔ ꯁꯥꯅꯤ
ꯋꯥꯡꯈꯩꯔ ꯔꯥꯅꯤꯒꯤꯔ ꯑꯃ ꯁꯥꯗꯣꯏꯔꯕ ꯎꯝ ꯑꯃ ꯁꯥ ꯑꯅꯤꯗꯨ ꯃꯔꯛꯇ ꯑꯃ ꯁꯥꯅꯤ ꯃꯥ ꯏꯁꯥꯅ ꯁꯥꯖꯕꯖꯤꯅ ꯐꯩꯅꯀꯣ ꯍꯧꯖꯤꯛꯇꯤ ꯑꯌꯣꯟꯕꯗꯣ ꯌꯥꯝ ꯇꯥꯡꯉꯤꯗꯅ ꯇꯥꯡ ꯋꯥꯡꯈꯩꯒꯤꯗꯤ ꯐꯨꯜꯋꯥꯛꯇꯣ ꯂꯨꯄꯥ ꯂꯤꯁꯤꯡ ꯇꯔꯨꯛ ꯇꯔꯦꯠꯀꯥ ꯌꯧꯋꯤ ꯀꯩꯅꯣ ꯎꯝ ꯑꯁ ꯔꯥꯅꯤꯗꯤ ꯃꯔꯥꯛ ꯇꯥꯏꯕꯤꯅꯤ ꯑꯗꯨꯗꯤ ꯇꯔꯥ ꯇꯔꯦꯠ ꯀꯨꯟ ꯑꯗꯨꯗꯥꯋꯥꯏ ꯂꯣꯏ ꯍꯥꯏꯔꯦꯅꯦ ꯑꯗꯨꯖꯨ ꯌꯥꯝ ꯐꯨꯜ ꯑꯗꯨꯁꯨ ꯂꯩ ꯌꯥꯝ ꯁꯥꯠꯄ ꯅꯠꯇꯕꯤꯅꯤꯀꯣ ꯐꯨꯜ ꯁꯥ ꯀꯛꯄꯗꯗꯤ ꯂꯨꯄꯥ ꯂꯤꯁꯤꯡ ꯏꯅꯤꯐꯨ ꯌꯥꯡꯈꯩ ꯑꯗꯨꯝ ꯀꯝꯄꯜꯁꯔꯤ ꯍꯥꯏ
ꯎꯁ ꯍꯣꯏ ꯑꯗꯨꯅꯤ ꯏꯁꯥꯅ ꯍꯩꯖꯔꯗꯤ ꯏꯁꯥꯅ ꯑꯗꯨꯝ ꯈꯨꯠꯅ ꯄꯥꯝꯖꯕ ꯃꯌꯦꯛꯇꯣ ꯍꯥꯞꯄꯒ ꯄꯥꯝꯖꯕ ꯃꯖꯨꯗꯣ ꯇꯧꯔꯒ ꯁꯦꯝ ꯌꯥꯔꯦꯗꯅ ꯍꯣꯏ ꯑꯗꯨꯕꯨꯗꯤ ꯃꯆꯨꯗꯣ ꯑꯄꯥꯝꯕ ꯃꯆꯨꯗꯣ ꯁꯥꯗꯗꯤ ꯌꯥꯗꯦ ꯗꯤꯂꯩꯇꯦ ꯃꯆꯨ ꯑꯃꯨꯛ ꯁꯪ ꯌꯥꯕꯅꯤꯅ ꯑꯗꯨꯅꯕꯨꯨ ꯐꯕꯖꯥꯠꯅꯤ ꯏꯁꯥꯅ ꯍꯩꯖꯕꯗꯨꯅ
ꯃꯥꯅꯦ ꯑꯗꯨꯅ ꯐꯥꯔꯦ
ꯎꯝ ꯑꯃꯨꯛꯀꯖꯨ ꯑꯃꯨꯛ ꯃꯇꯝꯖꯦ ꯑꯃꯨꯛ ꯂꯣꯏꯁꯤꯜꯂꯛꯑꯦꯅꯦ ꯏꯕꯥꯅꯤꯒꯤꯖꯦ
ꯉꯥꯏꯍꯥꯛ ꯉꯍꯥꯛ ꯂꯦꯄꯣ ꯍꯥꯏꯌꯦ ꯑꯗꯨ ꯅꯠꯇ꯭ꯔꯗꯤ ꯌꯥꯗꯦ ꯍꯥꯏ ꯏꯕꯅꯤꯗꯤ ꯄꯨꯜꯂꯞ ꯄꯨꯜꯂꯞ ꯑ ꯂꯦꯞꯇꯕꯤꯗ ꯇꯧꯁꯟꯅꯕꯗꯣ ꯑꯗꯨꯒꯤꯅꯦ ꯍꯥꯏꯌꯦ ꯅꯪ ꯄꯨꯨꯡ ꯀꯌꯥ ꯇꯨꯝꯒꯦ
ꯑꯩꯕꯨꯗꯤ ꯑꯗꯨꯝ ꯄꯨꯡ ꯑꯃ ꯑꯗꯥꯏ ꯇꯨꯝꯃꯦꯕꯀꯣ ꯑꯗ ꯑꯩꯖꯦ ꯉꯁꯤꯁꯦ ꯈ ꯒꯟꯅ ꯇꯨꯝꯒꯦ ꯇꯧꯕꯅꯦꯕ
ꯇꯨꯝꯃꯣ ꯍꯌꯦꯡ ꯑꯎ ꯁꯥꯟꯅꯔꯁꯨ ꯌꯥꯏꯗꯅ
ꯍꯣꯏ ꯑꯗꯨꯗꯤ ꯍꯌꯦꯡ ꯑꯃꯨꯛ ꯁꯥꯟꯅꯖꯦ